ꯀꯩꯗꯧꯔꯤꯅꯣ
ꯑꯁꯤ ꯁꯛ ꯆ
ꯕ ꯂꯣꯏꯔ ꯉꯐꯝ ꯍꯥꯏꯜꯂꯌꯦꯦ ꯅꯨꯡꯉꯥꯏꯀꯣ ꯅꯪꯗꯤ꯫
ꯇ꯭ꯔꯦꯟꯁꯥꯡ꯭ꯔ ꯅꯪꯗꯤ꯫
ꯉꯁꯤꯁꯦ ꯑꯩꯈꯣꯏ ꯀꯩꯅꯣ ꯇꯧꯋꯦ ꯅ ꯈꯣꯡꯗ꯭ꯔꯨꯝ ꯆꯝꯐꯨꯠꯀ ꯌꯦꯔꯨꯝ ꯍꯧꯔꯒ ꯆꯥꯏꯌꯦ ꯅꯪꯗꯤ
ꯑꯦꯝ ꯁꯧꯒꯔꯤꯒ ꯌꯦꯔꯨꯝ
ꯑꯁ ꯍꯥꯏꯕꯗꯤ ꯇꯣꯉꯥꯟ ꯇꯣꯉꯥꯟ ꯑꯣ ꯑꯣ ꯑꯣ ꯍꯥꯎꯕꯅꯤꯅꯦ ꯑꯩꯗꯤ ꯁꯧꯒꯔꯤꯁꯦ ꯈ꯭ꯋꯥꯏꯗꯩ ꯄꯥꯝꯕ ꯏꯟꯁꯥꯡꯅꯦ꯫
ꯎꯝ
ꯅꯪꯗꯤ ꯄꯥꯝ ꯌꯥꯝ ꯄꯥꯝꯅ ꯀꯥ ꯍꯦꯟꯅ ꯄꯥꯝꯗꯕ꯭ꯔꯥ ꯀꯃꯥꯏꯅ ꯇꯧꯕ꯭ꯔꯥ
ꯄꯝ ꯄꯅꯤ ꯄꯝ
ꯌꯥꯝ ꯄꯥꯝꯗꯦ ꯍꯥꯏꯕꯗꯨꯔꯣꯕ
ꯑ ꯌꯥ ꯐꯅꯦ꯫
ꯑꯩꯗꯤ ꯅꯨꯡꯇꯤꯒꯤ ꯊꯣꯡꯅꯁꯨ ꯆꯥꯅꯤꯡꯕ ꯍꯥꯏꯔꯔꯦ ꯁꯧꯒꯔꯤ ꯍꯥꯏꯔꯛꯑꯅꯤ꯫
ꯅꯨꯡꯇꯤ ꯒꯤꯗꯤ ꯄꯥꯡꯝꯗ꯫
ꯑꯩꯗꯤ ꯑꯩꯗꯤ ꯍꯞꯇꯥ ꯑꯃꯗ ꯑꯍꯨꯝ ꯃꯔꯤꯔꯛꯇꯤ ꯆꯥꯕ ꯃꯥꯜꯂꯦ꯫
ꯉꯁꯤ ꯈꯛꯇꯅꯦ ꯆꯥꯕꯁꯦ꯫
ꯑꯁ ꯇꯜꯂꯦꯍꯦ ꯅꯪꯁꯨ ꯆꯥꯅꯤꯡꯗꯕꯈ꯭ꯔꯣ ꯀꯃꯥꯏꯅ ꯇꯧꯕ꯭ꯔꯣ ꯍꯥꯥ
ꯑꯥ
ꯀꯅꯥꯅꯣꯃ ꯆꯥꯅꯤꯡꯗꯕ ꯂꯩꯕ ꯑꯗꯣ
ꯑꯣ
ꯑꯩꯈꯣꯏꯅꯤ ꯈꯛꯁꯤꯅꯤꯅ ꯊꯣꯡꯕ ꯆꯟꯕ ꯍꯥꯏꯅ
ꯁꯧꯔꯤ ꯆꯥꯅꯤꯡꯗꯕꯗꯨꯗꯤ ꯌꯥꯝ ꯄꯪꯉꯦꯕꯣ ꯌꯥꯝ ꯍꯥꯎꯕꯗꯨ
ꯃꯥ ꯑꯦꯦꯗꯤꯗꯤ ꯍ ꯂꯩ ꯃꯈ ꯀ ꯑꯖ
ꯍꯣꯏ ꯁꯤꯟꯕ ꯆꯥꯅꯤꯡꯗꯕ ꯑꯣꯏꯔꯑꯝꯅꯦ ꯑꯗꯨꯗꯤ
ꯎꯝ
ꯑꯩꯗꯤ ꯌꯦꯟꯁꯥꯡ ꯁꯤꯟꯕꯁꯨ ꯄꯥꯝꯃꯤ ꯍꯩ ꯁꯤꯟꯕꯁꯨ ꯄꯥꯝꯃꯤ ꯁꯤꯟꯕꯕꯨ ꯍꯥꯏꯔꯗꯤ ꯌꯥꯔꯦ꯫ ꯑꯗꯨꯝ ꯈꯪꯗꯦ꯫ ꯑ ꯆꯥꯛꯀꯨꯝꯕ ꯆꯥꯕꯅ ꯁꯤꯟꯕꯒ ꯑꯗꯨꯝ ꯃꯦꯠꯂꯒ ꯆꯥꯕꯗꯣ ꯑꯂꯨꯁꯨ ꯆꯥꯕ ꯉꯝꯃꯦꯕ
ꯑꯥ
ꯅꯪꯗꯤ ꯑꯗꯨꯃꯥꯏꯅ ꯇꯧꯗꯕ꯭ꯔꯣ
ꯑꯩꯗꯤ ꯇꯧꯔꯒꯦꯗ ꯁꯨꯃꯥꯏꯅ
ꯑꯣ ꯊꯨꯝꯕ ꯄꯥꯝꯔꯝꯗꯧ ꯃꯥꯜꯂꯦ ꯅꯪꯗꯣ
ꯑꯣ
ꯑꯁ ꯊꯥꯏꯅꯒꯤ ꯋꯥꯔꯤꯗꯣ ꯈꯜꯂꯒ ꯅꯍꯥꯟꯗꯣꯀꯣ ꯑꯩꯗꯣ
ꯎꯝ
ꯀꯔꯤ ꯃꯇꯝꯗꯔ ꯑꯣ ꯑꯥ ꯏꯃꯥꯟꯅꯕꯤ ꯀꯩꯅꯣꯗꯣ ꯑꯩꯈꯣꯏ ꯈꯨꯟꯒꯤ ꯏꯃꯥꯟꯅꯕꯤꯗꯣ
ꯎꯝ
ꯑꯁ ꯑꯥ ꯑꯁꯦꯡꯕꯗꯤ ꯅꯣꯏꯅꯤꯁꯨ ꯑꯗꯨꯝ ꯂꯨꯅꯗꯤ ꯇꯤꯟꯅꯩꯌꯦꯀꯣ ꯅꯣꯏꯁꯨ
ꯎꯝ
ꯑꯩꯒ ꯏꯃꯥꯟꯅꯕꯤ ꯑꯃ ꯌꯨꯝ ꯄꯥꯟꯈꯤꯕꯗꯨꯒ ꯑꯩꯈꯣꯏꯅ ꯇꯤꯟꯅꯕ ꯅꯪꯒ ꯑꯩꯈꯣꯏ ꯈꯨꯟꯒꯤꯗꯨ ꯇꯤꯟꯅꯕ ꯃꯥꯜꯂꯦ ꯈꯔ ꯍꯦꯟꯅ ꯀꯣ
ꯑꯥ
ꯀꯃꯣꯏꯅ ꯇꯧꯗ꯭ꯔꯣ ꯑꯃꯗꯨꯗꯤ ꯈꯔ ꯀꯩꯅꯣ ꯇꯧꯋꯦꯅ
ꯎꯝ
ꯑꯥ ꯑꯩꯈꯣꯏ ꯈꯨꯟꯒꯤ ꯏꯃꯥꯟꯅꯕꯤꯗ ꯋꯥꯔꯤ ꯁꯥꯕꯅꯦ ꯑꯁ ꯃꯥꯁꯨ ꯌꯥꯝ ꯍꯣꯡꯈ꯭ꯔꯦ ꯍꯧꯖꯤꯛꯀꯥꯟꯗꯤ ꯑ ꯀꯩꯅꯣ ꯇꯧꯈ꯭ꯔꯦ ꯍꯥꯏꯗꯤ ꯊꯥꯏꯅ ꯑꯩ ꯑꯩꯒꯤ ꯋꯥꯈꯜꯗꯤ ꯍꯧꯖꯤꯛ ꯍꯧꯖꯤꯛꯐꯥꯎ ꯊꯥꯏꯅꯒꯤ ꯑꯗꯨꯝ ꯑꯩꯈꯣꯏꯅ ꯅꯨꯡꯁꯤꯔꯛꯄꯗꯣ
ꯎꯝ
ꯑꯗꯨꯝ ꯈꯜꯂꯗꯤ ꯑꯗꯨꯝ ꯑꯩꯒꯤ ꯋꯥꯈꯜꯗꯤ ꯑꯉꯥꯡ ꯑꯣꯏꯅ ꯑꯗꯨꯝ ꯈꯜꯂꯦꯕ꯭ꯔꯥ ꯈꯪꯕ꯭ꯔꯥ ꯊꯥꯏꯅ ꯑꯩꯈꯣꯏꯅ ꯇꯧꯔꯝꯕꯁꯤꯡꯗꯣ ꯈꯜꯂꯅꯦ ꯑꯁ ꯅꯨꯡꯁꯤꯗ꯭ꯔꯕ ꯑꯗꯨꯏ ꯍꯥꯏꯕ ꯀꯥꯟꯗ ꯑꯁꯨꯝ ꯃꯥꯗꯦ ꯅꯪ ꯃꯥ ꯐꯥꯎꯅꯗꯦꯀꯣ
ꯃꯥ ꯃꯥꯒꯤ ꯅꯝꯕꯔꯗꯤ ꯂꯩ ꯑꯗꯣ ꯄꯣ ꯐꯥꯎꯅꯖꯦ
ꯎꯝ ꯎꯝ ꯃꯥꯗꯤ ꯍꯧꯖꯤꯛꯀꯥꯟꯗꯤ ꯑꯁ ꯌꯥꯝꯅ ꯀꯩꯅꯣ ꯇꯧꯈ꯭ꯔꯦꯗ ꯈꯔ ꯃꯄꯥꯟꯅꯁꯨ ꯂꯩꯔꯨꯔꯕꯅꯤꯅꯀꯣ ꯑꯗꯨꯝ ꯑꯩꯈꯣꯏꯒ ꯃꯣꯏꯒ ꯃꯇꯝꯒꯁꯨ ꯃꯥꯟꯅꯗꯦꯗꯣ ꯑꯗꯨꯒꯤ ꯑꯗꯨꯝ ꯌꯥꯝ ꯍꯣꯡꯈ꯭ꯔꯦꯕ ꯑꯩꯈꯣꯏꯅ ꯐꯥꯎꯅꯅꯤꯡꯕ ꯃꯇꯝꯗ ꯐꯥꯎꯕ ꯐꯪꯗꯦ ꯀꯩꯅꯣ ꯇꯧꯕ ꯀꯥꯟꯗ ꯇꯧꯕ ꯐꯪꯗꯦꯀꯣ
ꯎꯝ
ꯑꯗꯨꯗꯒꯤ
ꯌꯥꯝ ꯍꯣꯡꯈ꯭ꯔꯦ ꯃꯤꯁꯤꯡꯁꯦ
ꯑꯁ ꯅꯪ ꯅꯪꯅꯁꯨ ꯏꯃꯥꯟꯅꯕꯤ ꯑꯃꯅ ꯅꯪꯁꯨ ꯍꯣꯡꯉꯦ ꯍꯣꯡꯉꯦ ꯌꯥꯝ ꯍꯥꯏꯔꯨꯗꯤ
ꯑꯗꯨꯅꯦ ꯑꯩꯁꯨ ꯍꯣꯡꯉꯦ ꯅꯪꯁꯨ ꯍꯣꯡꯒꯅꯤ ꯍꯗꯃ ꯍꯁꯦ ꯈꯟꯗꯦ ꯃꯇꯝ ꯃꯇꯝꯒꯤ ꯆꯠꯅꯕ ꯇꯧꯕꯒꯤꯅꯦ
ꯀꯩꯅꯣ ꯇꯧꯕꯒꯤꯅꯦ ꯍꯥꯏꯕꯗꯤ ꯅꯪꯅꯁꯨ ꯅꯪꯅ ꯂꯩꯕ ꯃꯐꯝꯗ ꯅꯃꯥꯟꯅꯕꯤ ꯍꯥꯞ ꯑꯃ ꯂꯩꯔꯦꯅꯀꯣ ꯅꯪꯒ ꯊꯕꯛ ꯑ ꯅꯪꯒ ꯇꯧꯃꯤꯟꯅꯕ ꯀꯩ ꯀꯩ ꯇꯧꯃꯤꯟꯅꯕ ꯍꯥꯏꯗꯤ ꯀꯔꯤ ꯀꯔꯤ ꯗꯔꯀꯥꯔ ꯂꯩꯕ ꯀꯥꯟꯗ ꯃꯉꯣꯟꯗ ꯑꯗꯨꯝ ꯍꯪꯉꯦꯗꯣ ꯅꯠꯇ꯭ꯔꯥ
ꯎꯝ ꯑꯗꯨꯃꯥꯏꯅ ꯇꯧꯅꯤ
ꯍꯣꯏ ꯍꯣꯏ ꯑꯩꯁꯨ ꯏꯃꯥꯟꯅꯕꯤ ꯑꯗꯨꯝ ꯈꯔ ꯂꯩꯕꯗꯣ ꯑꯩꯅ ꯗꯔꯀꯥꯔ ꯂꯩꯕ ꯀꯥꯟꯗꯗꯤ ꯅꯣꯏ ꯍꯪꯉꯔꯣꯏꯕ ꯑꯩꯁꯨ ꯀꯣ ꯏꯃꯥꯟꯅꯕꯤꯗ ꯑꯣꯏꯅ ꯑꯗꯨꯝ ꯍꯪꯕ ꯑꯗꯨꯒꯤꯗꯤ ꯑꯗꯨꯗꯤ ꯑꯗꯨꯒꯤ ꯑꯣꯏꯕ ꯖꯥꯠꯅꯦ
ꯎꯝ ꯑꯗꯣ ꯆꯠꯃꯤꯟꯅꯕ ꯇꯧꯃꯤꯟꯅꯕ ꯑꯗꯨꯒꯤ
ꯍꯣꯏ꯫
ꯍꯧꯖꯤꯛꯇꯤ ꯑꯩꯈꯣꯏ ꯂꯩꯃꯤꯟꯅ ꯠꯇ꯭ꯔꯦ ꯆꯠꯃꯤꯟꯅꯗ꯭ꯔꯦ ꯑꯗꯨ ꯃꯥꯏ ꯄꯥꯎꯗꯣ ꯐꯥꯎꯅꯗ꯭ꯔꯦ ꯑꯗꯨꯒꯤꯅꯤ
ꯍꯣꯏꯅꯦ ꯑꯗꯨꯅꯦꯗ ꯑꯗꯨꯕꯨ ꯊꯥ ꯍꯥꯏꯗꯣꯛꯇꯕ ꯋꯥꯅꯤ ꯍꯥꯏꯌ
ꯑꯥ ꯍꯥꯏꯩꯗꯣꯛꯇꯕ ꯋꯥꯅꯤꯦ
ꯑꯁꯦꯡ ꯑꯩꯁꯨꯀꯣ ꯑꯗꯨꯝ ꯍꯧꯖꯤꯛꯄꯨꯁꯨ ꯑꯗꯨꯝ ꯅꯨꯡꯁꯤꯌꯦꯕ ꯀꯣ ꯍꯧꯖꯤꯛꯅꯦ ꯑꯗꯨ ꯍꯧꯖꯤꯛ ꯆꯕ ꯑꯗꯨꯝ ꯑꯩꯅ ꯆꯠꯄ ꯏꯃꯥꯟꯅꯕꯤ ꯏꯃꯥꯟꯅꯕ ꯌꯥꯝ ꯊꯦꯡꯅꯩꯑꯕꯀꯣ
ꯑ
ꯑꯗꯨꯕꯨ ꯅꯨꯡꯁꯤ ꯍꯥꯏꯔꯁꯨ ꯆꯠꯈꯤꯕ ꯃꯇꯝꯗ ꯑꯩꯈꯣꯏꯅ ꯂꯣꯏꯅꯔꯒ ꯀꯩꯅꯣ ꯇꯧꯈꯤꯕꯗꯨꯅ ꯍꯦꯟꯅ ꯑꯩꯒꯤ ꯊꯃꯣꯏꯗ ꯂꯨꯝꯅ ꯈꯟꯕꯗꯣ ꯑꯣꯏꯈ꯭ꯔꯦꯕ
ꯎꯝ
ꯅꯣꯏ ꯈꯨꯟꯗꯒ ꯆꯠꯂ ꯀꯥꯎꯕ ꯉꯝꯗꯕ ꯏꯁꯥꯗ ꯑꯃꯥ ꯂꯩꯍꯧꯕꯒꯨꯝꯅꯀꯣ ꯑꯗꯨꯃꯥꯏꯅ ꯇꯧꯔꯥꯛꯑꯦ ꯅꯨꯡꯁꯤꯌꯦ ꯊꯥꯏꯅꯒꯤꯗ
ꯎꯝ
ꯑꯁ ꯈꯜꯂꯒ ꯅꯣꯏ ꯈꯨꯟꯗ ꯆꯠꯄꯒꯗꯣ ꯅꯨꯡꯁꯤꯗ꯭ꯔꯣ
ꯅꯨꯡꯁꯤꯌꯦ ꯑꯃꯨꯛꯀꯥ ꯆꯠꯁꯤꯔꯥ
ꯑꯁ ꯃꯇꯥꯡ ꯅꯪ ꯂꯨꯍꯣꯡꯉꯗꯤ ꯂꯥꯛꯀꯅꯤ ꯍꯣꯡꯉꯣ ꯆꯥꯎꯅ
ꯂꯨꯍꯣꯡꯗ꯭ꯔꯁꯨ ꯂꯥꯛꯑꯣ ꯀꯩꯅꯣ
ꯂꯨꯍꯣꯡꯗꯅ ꯀꯃꯥꯏꯅ ꯂꯥꯛꯇꯣꯏꯅꯣ
ꯆꯨꯨꯝ ꯀꯣꯏꯔꯨꯕꯅꯦ
ꯑ ꯐꯪꯁꯟ ꯅꯪꯒꯤ ꯂꯨꯍꯣꯡꯕ ꯐꯪꯁꯟꯒꯨꯝꯕ ꯂꯩꯔꯦ ꯍꯥꯏꯔꯗꯤ ꯑꯩꯈꯣꯏꯁꯨ ꯂꯥꯛꯑꯅꯤ ꯁꯣꯏꯗꯕꯤꯀꯣ ꯂꯨꯅ ꯇꯤꯟꯅꯔꯨꯕ ꯍꯥꯏꯔꯕꯤ ꯑꯩꯈꯣꯏꯁꯨ ꯆꯠꯇꯕ ꯉꯝꯃꯔꯣꯏꯕ ꯅꯠꯇ꯭ꯔꯣ ꯍꯣꯏ ꯌꯥꯅꯕ ꯅꯠꯇ꯭ꯔꯒ ꯀꯩꯅꯣꯃ ꯍꯥꯏ ꯅꯪꯅ ꯂꯨꯍꯣꯡꯕ ꯅꯨꯃꯤꯠꯇ ꯆꯠꯄ ꯅꯪꯗ꯭ꯔꯁꯨ ꯁꯨ ꯍꯣꯏ ꯑꯩꯅ ꯑ ꯁꯪꯕ ꯃꯇꯝꯗꯤ ꯁꯣꯏꯗꯕꯤ ꯅꯪꯒꯤ ꯅꯨꯄꯥ ꯊꯦꯡꯅꯕꯣ ꯅꯪ ꯑꯣꯏꯕꯣ ꯇꯨꯝ ꯅꯪꯒꯤ ꯂꯨꯍꯣꯡꯕ ꯃꯇꯝꯗ ꯌꯥꯎꯕ ꯉꯝꯗ꯭ꯔꯦ ꯍꯥꯏꯅ ꯂꯥꯛꯈꯤꯅꯦꯕ
ꯎꯝ
ꯑꯗꯨꯕꯨꯗꯤ ꯌꯥꯈꯤꯅꯤ ꯑꯗꯨ ꯅꯪ ꯍꯣꯡꯉꯣ ꯅꯪꯗꯤ ꯉꯟꯅ ꯍꯣꯡꯗꯧ ꯃꯥꯜꯂꯦꯗ
ꯑꯁ ꯂꯨꯍꯣꯡ ꯂꯨꯍꯣꯡꯗꯕꯗꯤ ꯌꯥꯝ ꯉꯜꯂꯤꯗ
ꯑꯩꯉꯣꯟꯗꯩ ꯍꯦꯟꯅꯗꯤ ꯍꯥꯟꯅ ꯍꯣꯡꯒꯗꯧꯕ ꯃꯥꯟꯕ
ꯍꯩꯁ ꯅꯠꯇꯦ
ꯀꯅꯥ ꯈꯪ ꯅꯣꯏꯗꯤ ꯌꯥꯟꯅꯕ ꯌꯥꯝ ꯂꯩꯕꯅꯤꯅ ꯌꯥꯅꯕꯨ ꯌꯥꯅꯔꯗꯤ ꯌꯥꯔꯦ ꯅ ꯍꯠꯇ꯭ꯔꯥ
ꯑꯦ ꯌꯥꯝ ꯇꯜꯂꯦ ꯃꯦꯌꯣꯔꯁꯨ ꯑꯣꯏꯅꯤꯡꯗ꯭ꯔꯤ ꯑꯁꯦꯡꯕ ꯑꯁ ꯅꯠꯇꯦ ꯆꯍꯤꯗꯤ ꯈꯪꯍꯧꯗꯦ ꯌꯦꯡꯉꯣ
ꯎꯝ
ꯅꯍꯥꯟ ꯅꯍꯥꯟ ꯉꯔꯥꯡꯈꯛ ꯑꯣꯏꯈꯤꯕꯒꯨꯝꯅꯦꯕ ꯑꯩꯈꯣꯏꯅ ꯆꯠꯈꯤꯕꯗꯣ ꯅꯠꯇ꯭ꯔꯥ
ꯎꯝ
ꯑꯗꯨ ꯀꯩ ꯆꯍꯤ ꯀꯌꯥꯔꯣ ꯊꯣꯛꯀꯦ ꯆꯍꯤꯗꯣ ꯃꯔꯤ ꯃꯉꯥ ꯇꯔꯨꯛ ꯑꯣꯏꯔꯝꯃꯅꯤ
ꯑꯥ
ꯑꯩ ꯊꯨꯑꯦ ꯃꯇꯝꯁꯦ ꯌꯥꯝ ꯉꯛꯑꯦ ꯑꯩꯗꯤ
ꯑꯁ ꯊꯥꯏꯅꯒꯤ ꯃꯇꯝꯗꯨꯅ ꯅꯨꯡꯉꯥꯏꯗ
ꯍꯣꯏ ꯑꯩ ꯊꯥꯏꯅꯒꯤ ꯃꯠ ꯇ꯭ꯋꯨꯏꯁꯟ ꯂꯧꯔꯒ ꯇꯧꯔꯝꯕꯗꯨ ꯅꯨꯡꯁꯤꯗ꯭ꯔꯣꯕ
ꯎꯝ ꯍꯧꯖꯤꯛꯇꯤ ꯑꯁ ꯅꯨꯡꯉꯥꯏꯐꯝ ꯈꯪꯗ꯭ꯔꯦ
ꯑꯦ ꯑꯁꯦꯡꯕ ꯍꯧꯖꯤꯛꯇꯤ ꯎꯝ ꯂꯥꯛꯀꯗꯧꯕ ꯈꯜꯂꯒ ꯋꯥꯈꯜ ꯄꯪꯋꯥꯗ ꯋꯥꯕꯤꯗꯨ ꯇꯧꯋꯦ
ꯑꯥ ꯑꯗꯨꯃꯥꯏꯅ ꯇꯧꯋꯦ ꯑꯥ ꯑꯩꯒꯤ ꯄꯨꯟꯁꯤꯁꯦ ꯀꯔꯃꯥꯏꯅ
ꯀꯃꯥꯏꯅ ꯇꯧꯒꯅꯤ ꯑꯗꯨꯃꯥꯏꯅ ꯈꯜꯂꯥꯒ ꯂꯩꯌꯦ ꯑꯩꯁꯨ ꯑꯗꯨꯃꯥꯏꯅ ꯈꯜꯂꯦꯕ ꯑꯁ ꯑꯗꯨꯃꯥꯏꯅ ꯇꯧꯔꯗꯤ ꯀꯩꯗꯧꯗꯣꯏꯅꯣ ꯀꯥꯏꯅ ꯈꯜꯂꯒꯀꯣ ꯋꯥꯈꯜ ꯌꯥꯝ ꯋꯥꯏꯑꯦꯕ
ꯊꯥꯏꯅꯒꯤꯗꯤ ꯑꯗꯨꯃꯥꯏꯅ ꯋꯥꯈꯜꯗꯨ ꯊꯣꯛꯇꯦ ꯑꯁ ꯅꯨꯡꯉꯥꯏꯕ ꯈꯛꯇꯥ
ꯑꯗꯨꯅꯦ ꯊꯥꯏꯅꯗꯤ ꯑ ꯑꯦꯛꯖꯥꯝ ꯅꯛꯑꯥꯗꯤ ꯂꯩꯔꯛ ꯕꯔꯥ ꯕꯔꯥ ꯄꯥꯔꯅꯤ
ꯑꯥ
ꯑꯗꯨ ꯑꯦꯛꯖꯥꯝꯗꯥ ꯈꯛꯅꯦꯕ ꯑꯁꯦꯡꯕ ꯑꯩꯈꯣꯏꯒꯤ ꯊꯃꯣꯏꯁꯦ ꯆꯦꯟꯖ ꯇꯧꯈ꯭ꯔꯦ ꯊꯥꯏꯅꯗꯤ ꯑꯥ ꯑꯩꯅ ꯍꯤꯡꯔꯛꯄꯥ ꯃꯇꯝꯗ ꯀꯩꯗꯧꯅꯤ ꯀꯥꯏꯟ ꯈꯟꯕ꯭ꯔꯣ ꯅꯪ
ꯈꯟꯗꯦꯗ
ꯁꯨꯛꯈꯟ ꯈꯟꯗꯦꯀꯣ
ꯎꯝ ꯍꯤꯡꯉꯦ ꯂꯣꯏꯔꯦ ꯊꯥꯏꯅꯒꯤꯗꯤ
ꯍꯣꯏ
ꯆꯥꯔꯦ ꯇꯨꯝꯃꯦ
ꯆꯥꯔꯦ ꯇꯨꯝꯃꯦ ꯆꯠꯂꯦ ꯈꯣꯠꯂꯦ ꯑꯁ
ꯉꯛꯑꯦ ꯍꯣꯏ ꯑꯁꯦꯡꯕꯒꯤ ꯉꯛꯇꯥꯕ ꯉꯝꯗꯦ ꯅꯣꯏ ꯅꯥꯅꯝꯃꯥ ꯑꯩꯈꯣꯏ ꯈꯨꯜꯂꯣꯝꯗꯥ ꯒꯤꯗꯨꯗꯤ ꯑꯉꯥꯡ ꯂꯩꯔꯕꯣ
ꯍꯥꯥ
ꯑꯩꯈꯣꯏ ꯈꯨꯜꯂꯣꯝꯒꯤ ꯅꯥꯅꯝꯃꯥꯗꯣ
ꯑꯥ ꯂꯩꯔꯦ
ꯔꯦ ꯑꯣꯠ ꯅꯨꯄꯥꯔꯥ ꯅꯨꯄꯤꯔꯣ
ꯅꯨꯄꯤ ꯑꯃꯥ ꯂꯩꯔꯦ ꯌꯥꯝ ꯍꯔꯥꯎꯋꯦ ꯑꯈꯣꯏꯁꯦ
ꯍꯣꯏ ꯆꯥꯍꯤ ꯀꯌꯥ ꯃꯇꯨꯡꯗ ꯄꯣꯛꯄ꯭ꯔꯣ
ꯑꯥ ꯍꯧꯖꯤꯛ ꯆꯥꯍꯤꯒꯤꯅꯦ
ꯑꯩꯅ ꯍꯥꯏꯕꯗꯤ ꯃꯥꯅ ꯌꯨꯝ ꯄꯥꯜꯂꯛꯄꯗꯣ ꯆꯍꯤ ꯀꯌꯥ ꯁꯨꯔꯒꯦ ꯍꯥꯏꯕ
ꯈꯪꯗꯥ ꯑꯗꯨ ꯁꯤꯒꯤ ꯇꯔꯥꯒꯨꯝꯕꯔꯥ
ꯒꯨꯕꯔꯥ ꯑꯗꯨꯃꯥꯏꯟ ꯇꯧꯔꯝꯒꯅꯤꯗꯥ ꯑꯕꯨ ꯌꯨꯝ ꯄꯥꯜꯂꯛꯄꯗꯣ
ꯇꯔꯥ ꯇꯔꯥ
ꯑꯧ
ꯑꯗꯨ ꯃꯇꯨꯡꯗ ꯀꯩꯅꯣ ꯇꯧꯕ ꯑꯗꯨ ꯃꯇꯨꯡꯗ ꯑꯄꯣꯛꯄꯅꯦꯕꯀꯣ
ꯎꯝ
ꯑꯗꯨꯗꯤ ꯌꯥꯝ ꯍꯔꯥꯎꯔꯝꯅꯤ
ꯌꯥꯝ ꯍꯔꯥꯎꯈ꯭ꯔꯦ
ꯑꯁ ꯊꯥ ꯑꯅꯤ ꯁꯨꯈ꯭ꯔꯦ
ꯑꯁ ꯑꯗꯨ ꯃꯦꯔꯤꯀꯜ ꯍꯥꯏꯕꯗꯤ ꯌꯥꯝ ꯉꯛꯄꯒꯨꯝꯕꯅꯦꯕ
ꯎꯝ
ꯁꯤ ꯃꯇꯨꯡꯗ ꯂꯩꯕꯥꯁꯦꯀꯣ
ꯎꯝ
ꯅꯪ ꯅꯌꯥꯝꯕ ꯀꯩꯅꯣꯃꯥꯗꯨꯗꯤ ꯊꯥꯏꯅ ꯀꯩꯅꯣ ꯃꯔꯣꯝꯗ ꯂꯩꯕ ꯑꯃ ꯅꯥꯌꯥꯝꯕ ꯑꯉꯥꯡꯗꯨ ꯗꯤ
ꯑꯗꯨꯁꯨ ꯆꯥꯎꯈ꯭ꯔꯦ
ꯎꯝ ꯅꯨꯄꯤ ꯂꯧꯈ꯭ꯔꯕꯣ
ꯎꯝ
ꯃꯆꯥ ꯂꯩꯔꯦ ꯅꯨꯄꯤ ꯂꯧꯈ꯭ꯔꯦ ꯃꯃꯥꯗꯤ ꯃꯆꯥ ꯂꯩꯇ꯭ꯔꯤ ꯑꯗꯨꯗꯤ ꯅꯅꯝꯃꯥ ꯌꯥꯝꯃꯦꯅꯦ ꯅꯪꯗꯤ ꯌꯥꯝ ꯅꯨꯡꯉꯥꯏꯔꯦꯅꯦ
ꯑꯃꯗꯤ ꯌꯨꯝꯗ ꯂꯩꯌꯦ ꯑꯅꯤꯗꯤ ꯃꯥꯄꯥꯟꯗ ꯂꯩꯕꯅꯤ꯫
ꯑꯣ ꯑꯃꯅ ꯑꯩꯈꯣꯏ ꯈꯨꯟꯂꯣꯝꯗꯀꯣ꯫
ꯎꯝ
ꯑꯃꯗꯤ ꯀꯥꯏꯗ?
ꯑꯃꯁꯨꯅꯦ
ꯃꯥꯁꯨ ꯑꯩꯈꯣꯏꯔꯣꯝꯗꯔꯣ? ꯌꯥꯝ ꯑꯃꯁꯨ ꯑꯩꯈꯣꯏ ꯈꯨꯟꯒꯤ ꯃꯤꯅ ꯂꯧꯔꯤꯔꯣ?
ꯅꯠꯇꯦ
ꯑꯣ
ꯃꯣꯏ
ꯅꯛꯅꯕ ꯑꯣ ꯀꯩꯅꯣꯗꯤ ꯑꯩꯈꯣꯏ ꯈꯨꯜꯂꯣꯝꯗꯒꯤꯗꯨꯗꯤ ꯑꯩꯈꯣꯏ ꯈꯨꯟꯗ ꯃꯥꯒꯤ ꯃꯤꯡ ꯆꯟꯈ꯭ꯔꯕꯣ ꯀꯃꯥꯏ ꯇꯧꯕ꯭ꯔꯣ?
ꯆꯟꯗꯦꯗ
ꯑꯣ ꯁꯨꯝꯅ ꯁꯨꯝ ꯂꯩꯕ꯭ꯔꯣ?
ꯎꯝ ꯍꯧꯖꯤꯛꯗꯤ ꯂꯩꯇ꯭ꯔꯦ ꯃꯐꯝ ꯍꯣꯡꯈ꯭ꯔꯦ꯫
ꯑꯣ ꯑꯗꯣ ꯑꯁ ꯑꯩꯈꯣꯏꯒꯤ ꯑꯩꯈꯣꯏ ꯈꯨꯟꯒꯤ ꯋꯥꯈꯜꯗꯗꯤ ꯅꯣꯏꯅ ꯌꯥꯝꯕꯗꯣ
ꯑꯥ
ꯈꯣꯏ ꯈꯨꯟꯒꯤꯒꯨꯝꯅ ꯈꯟꯈ꯭ꯔꯕꯅꯦ ꯃꯤꯁꯤꯡꯗꯣ꯫ ꯑꯗꯨꯝ ꯇꯧꯕꯅꯦ ꯅꯪꯁꯨ ꯈꯪꯔꯝꯃꯅꯤꯀꯣ ꯍꯥꯏꯕꯗꯤ ꯑꯈꯣꯏ ꯈꯨꯟꯅ ꯋꯥ ꯉꯥꯡꯕ ꯀꯥꯟꯗ ꯑꯗꯨꯝ ꯑꯩꯈꯣꯏ ꯈꯨꯟꯒꯤ ꯃꯤꯒꯤ ꯇꯥꯏꯞꯇ ꯍꯥꯏꯔ ꯂꯩꯌꯦꯕ꯫
ꯎꯝ
ꯑꯗꯨꯒꯤꯗꯨꯀꯥꯏ ꯃꯅꯥꯛꯇꯗꯧ ꯀꯥꯏꯅ ꯍꯥꯏꯔꯒ ꯍꯥꯏꯕꯗꯤ ꯑꯩꯈꯣꯏ ꯈꯨꯟꯒꯤ ꯃꯤꯅ ꯐꯝꯕꯒꯤ ꯇꯥꯏꯞꯇ ꯇꯧꯔ ꯂꯩꯕꯗꯣ꯫
ꯑꯥ ꯅꯣꯏ ꯈꯨꯟꯒꯤ ꯃꯤꯁꯨ ꯃꯃꯥ ꯂꯣꯏꯅꯃꯛ ꯈꯪꯕꯖꯥꯅꯤ꯫
ꯍꯣꯏ ꯈꯪꯉꯦ ꯑꯗꯨꯒꯤ ꯑꯩꯈꯣꯏ ꯈꯨꯟꯅ ꯍꯥꯏꯔꯛ ꯑꯩꯈꯣꯏ ꯈꯨꯟꯒꯤ ꯃꯤꯁꯤꯡꯅ ꯍꯥꯏꯔꯛꯄ ꯀꯥꯟꯗ ꯑꯗꯨ ꯅꯌꯥꯝꯕꯒꯤ ꯃꯤꯡ ꯒꯨꯝꯕ ꯄꯟꯕꯗꯣ ꯆꯦ
ꯎꯝ
ꯑꯗꯨ ꯃꯆꯥꯗꯨ ꯃꯆꯥ ꯍꯥꯏꯗꯦꯕ ꯑꯗꯨ ꯃꯅꯥꯛ ꯗꯨꯀꯥꯟꯗꯣ ꯍꯥꯏꯗꯤ ꯑꯩꯈꯣꯏ ꯈꯨꯟꯒꯤ ꯃꯤꯒꯤ ꯇꯥꯏꯞꯇ ꯈꯜꯂꯒ ꯉꯥꯡꯔꯛꯄꯗꯣ ꯑꯗꯨꯒꯤ ꯑꯣ ꯑꯗꯨꯗꯣ ꯃꯥꯗꯣ ꯑꯩꯈꯣꯏ ꯈꯨꯟ